ꯂꯣ
ꯀꯩꯗꯧꯔꯤꯒꯦ
ꯍꯦꯟꯖꯥꯡ ꯍꯖꯥꯡ ꯌꯦꯡꯉꯣꯕ
ꯀꯥꯏꯗ
ꯌꯨꯝꯗ ꯌꯨꯝꯗ ꯑꯌꯨꯛꯀꯤ ꯏꯟꯖꯥꯡꯗꯣ ꯎꯝ ꯑ ꯍꯗ ꯑꯗꯨꯗꯗ
ꯅꯥꯟ ꯆꯥꯛ ꯏꯟꯖꯥꯡ ꯊꯣꯡꯉꯤꯔꯣ ꯅꯪ ꯆꯥꯛ ꯊꯣꯡꯉꯤꯔꯣ
ꯊꯣꯡ ꯗꯦꯌꯦ
ꯑꯗꯨꯗꯤ ꯀꯩ ꯍꯧꯖꯤꯛ ꯆꯥꯔꯗꯣꯏꯔꯣ
ꯆꯔ ꯊꯉ ꯊꯃꯣ
ꯍꯥꯥ
ꯑꯁ ꯑ ꯇ ꯎꯝ ꯀꯩꯗꯧꯔꯕ ꯅꯪꯒꯤ
ꯀꯔꯤ ꯍꯥꯏꯕ
ꯀꯩꯗꯧꯔꯤꯕ
ꯏꯔꯨ ꯂꯣꯏꯔꯒ ꯐꯝꯃꯒ ꯂꯩꯌꯦ
ꯑꯩ ꯐꯥꯏ ꯊꯪꯕꯤꯌꯣ
ꯅꯪꯗꯤꯌꯦ
ꯑꯩꯁꯨ ꯆꯥꯛ ꯊꯣꯡꯕ ꯂꯣꯏꯔꯒ ꯑꯩ ꯌꯦꯟꯖꯥꯡꯗꯣ ꯎ ꯁꯥꯍꯜꯂꯝꯕ
ꯅꯪ ꯆꯥꯛ ꯊꯣꯡꯗꯦ ꯍꯥꯏꯔꯒ
ꯑꯁ ꯑꯦ ꯍꯥꯏꯕ꯭ꯔꯣ
ꯅꯪ ꯍꯧꯖꯤꯛ ꯍꯥꯏꯔꯤꯗꯨꯗꯤ
ꯁꯥꯇ ꯁꯥꯏꯟꯇ ꯃꯣꯏꯗꯔꯤ ꯍꯦ ꯀ
ꯆꯥꯛ ꯆꯥꯛ ꯌꯦꯟꯁꯥꯡ ꯊꯣꯡꯉꯤꯔꯣ ꯍꯥꯏꯔꯒ ꯊꯣꯡꯗꯦ ꯍꯥꯏꯔ
ꯑꯗꯨꯅꯦ ꯊꯣꯡꯗꯤ ꯊꯣꯡꯗꯗꯦꯅꯪꯁꯗ ꯌꯥ ꯇꯗꯗꯁ ꯑꯣ ꯑꯩ ꯆꯗ ꯅꯪ ꯐꯍ ꯎꯝ ꯑꯗꯨꯃꯥꯏꯅ ꯍꯧꯒꯨꯅꯨ
ꯎꯝ ꯀꯣꯝ ꯂꯩꯈꯠꯄꯒꯤ ꯋꯥꯍꯪꯗꯣ ꯍꯪꯉꯛꯀꯗꯣꯏ
ꯍ ꯃꯥꯅꯤ
ꯎꯝ ꯀꯔꯤ ꯃꯊꯦꯜ ꯊꯣꯡꯉꯕ ꯉꯁꯤꯅꯦ
ꯑ ꯑ ꯄꯦꯟꯖꯥꯡꯒꯣ
ꯑꯥ
ꯌꯥꯝ ꯆꯥꯗꯕ ꯍꯥꯏꯇꯥꯔꯦ ꯑꯗꯨꯅ ꯁꯥꯍꯜꯂꯝꯕ ꯑꯗꯨꯗꯣ ꯀꯕ ꯅꯨꯡꯁꯥ ꯁꯥꯕꯅꯤꯅ ꯃꯅꯝ ꯆꯦꯟꯕꯗꯣ
ꯑꯝ
ꯇꯧꯕꯒꯨꯝ ꯇꯧꯕ ꯁꯤꯟꯕ ꯈꯥꯃꯦꯟꯁꯨ ꯍꯥꯞꯆꯤꯟꯕꯅꯤꯅ ꯑꯩꯁꯨ ꯀꯌꯥꯃꯦꯟꯇꯥ ꯁꯤꯦꯂꯤ ꯈꯥꯃꯟꯅ ꯁꯤꯦꯜꯂꯤꯔꯥ ꯅꯠꯇ꯭ꯔ ꯅꯨꯡꯁꯥ ꯆꯥꯕ ꯌꯥꯗꯣꯏꯒꯤ ꯃꯇꯧꯕꯗꯨ ꯑꯣꯏꯕ꯭ꯔꯥ ꯈꯟꯗꯣ ꯑꯗꯣ ꯌꯦꯡꯉꯕ ꯍꯥꯏꯅꯤꯅ
ꯃꯨꯏꯍꯦ ꯍꯥꯎ ꯄꯩꯖꯥꯡꯗ
ꯌꯥꯝ ꯍꯥꯎꯕꯗꯤ ꯅꯠꯇꯦ ꯍꯦ ꯑꯗꯨꯁꯨ
ꯎꯝ ꯍꯥꯎꯏꯍꯦ ꯑꯗꯨ ꯍꯥꯎꯗ꯭ꯔꯗꯤ ꯀꯔꯤ ꯀꯔꯤ ꯑꯃꯨꯛ ꯍꯥꯎꯔꯅꯤ ꯁꯧꯒꯔꯤ ꯍꯥꯎꯋꯤ ꯍꯥꯏꯗꯣꯏꯔꯣ
ꯑ ꯑꯗꯗꯤꯕ ꯀꯃꯥꯏ ꯀꯃꯥꯏ ꯂꯩꯅ ꯁꯤꯗꯤ
ꯁꯤꯤꯗꯤꯤ ꯀꯩꯁꯨ ꯀꯩꯁꯨ ꯊꯣꯛ ꯑ ꯀꯩꯁꯨ ꯊꯣꯛꯇꯦ ꯑꯗꯨꯝ ꯂꯩ ꯎꯝꯨꯛ ꯐꯐꯝ ꯑꯃꯨꯛ ꯆꯠ
ꯏꯁ ꯅꯨꯡꯉꯔꯅꯦ ꯑꯩꯈꯣꯏꯗꯤ ꯄꯂꯕꯟ
ꯀꯣꯏꯕ ꯆꯠꯄꯗꯨ ꯅꯪꯁꯨ ꯌꯥꯎꯕ꯭ꯔꯣ ꯅꯪ ꯉꯁꯥꯏ ꯌꯥꯎꯅꯤ ꯍꯥꯏꯕꯗꯣ
ꯌꯥꯎꯔ ꯩꯅꯤꯅꯦ
ꯅꯨꯡꯉꯥꯏꯇ꯭ꯔꯣ
ꯆꯦ
ꯀꯩꯀꯩ ꯊꯦꯡꯅꯔꯕ
ꯃꯁꯤꯁꯤꯔꯣ
ꯑꯥ
ꯋꯥꯔꯤ ꯌꯥꯝ ꯂꯩ
ꯑꯗꯨ ꯂꯤꯔꯛꯑꯣ ꯇꯥꯔꯒꯦ
ꯇ ꯇꯥꯍꯟꯗꯣꯔꯤꯕꯅꯤ ꯂꯤꯗꯣꯔꯤꯕꯅꯤ
ꯅꯤꯔꯣ
ꯎꯝ ꯍꯦꯛ ꯆꯪꯉꯦ ꯑꯗꯨ ꯃꯐꯝꯗ
ꯎꯝ
ꯆꯪ ꯀꯅ ꯑꯩꯈꯣꯏ ꯑꯍꯨꯝꯁꯦ ꯍꯥꯟꯅ ꯐꯝꯃꯦ ꯐꯝꯃꯀꯥꯟꯗ ꯃꯊꯪ ꯃꯊꯪ ꯆꯪꯉꯛꯑꯦ ꯅꯗꯤ ꯅꯨꯄꯤ ꯑꯃꯒ ꯅꯨꯄꯥ ꯑꯃꯁꯦ ꯆꯪꯉꯦ ꯐꯦꯟꯁꯦ ꯑꯩꯈꯣꯏꯔꯣꯝꯗ ꯑꯩꯈꯣꯏꯅ ꯍꯥꯟꯅ ꯂꯥꯛꯄꯅꯦ ꯑꯩꯈꯣꯏꯔꯣꯗ ꯆꯦꯟꯁꯦ ꯊꯥꯕꯤꯔꯕ ꯋꯦꯇꯔꯁꯤꯡꯗꯣ
ꯑꯥ
ꯑꯝ ꯊꯕꯤꯔꯒ ꯑꯩꯈꯣꯏ ꯃꯅꯥꯛꯇ ꯑꯗꯨ ꯑꯣꯡꯅ ꯂꯩꯔꯤꯕꯔ ꯋꯥꯟ ꯑꯥꯋꯥꯔꯁꯃꯨꯛꯇꯤ ꯑꯩꯉꯣꯟꯗ ꯎꯔ ꯑ ꯅꯨꯄꯥꯒꯅ ꯄꯤꯗ ꯐꯃꯦ ꯋꯥꯕꯥꯅꯤꯗ ꯁꯥꯔ ꯅꯨꯄꯤꯗ ꯁꯥꯕ ꯍꯧꯔꯦ ꯍꯥꯏ ꯃꯥꯏ ꯅꯨꯄꯥꯗꯨꯣ ꯆꯨꯔꯨꯞ ꯊꯛꯄꯅꯤꯅꯀꯣ ꯃ ꯃꯅꯥ ꯑꯗꯨꯝ ꯅꯝꯃꯅꯝꯗꯨ ꯀꯩ ꯀꯧꯔ ꯍꯧꯔꯦ ꯋꯦꯇꯔꯗ ꯃꯣꯏ ꯀꯧꯔꯣ ꯃꯣꯏ ꯃꯅꯥꯛꯇ ꯑꯣꯟꯊꯣꯛꯄꯤꯌꯣ ꯍꯥꯏꯕ ꯃꯥꯜꯂꯦꯕ ꯃꯣꯏꯁꯦ ꯀꯔꯤꯝ ꯈꯪꯗꯦ ꯑꯩꯅ ꯑꯣꯟꯊ ꯀꯔ ꯅꯨꯄꯤꯗꯨ ꯅꯣꯛꯑꯦ ꯀꯩꯁꯨ ꯅꯣꯛꯁꯤꯟꯕꯤꯔꯦ
ꯅꯠꯇꯦ ꯅꯨꯄꯤ ꯅꯨꯄꯤ ꯎꯅꯕ ꯆꯠꯂꯒ ꯆꯨꯔꯨꯞ ꯊꯥꯛꯒ ꯂꯩꯕ꯭ꯔꯕ
ꯑꯗꯨꯅꯤ ꯍꯥꯏꯁꯦ ꯑꯗꯩꯗꯤ ꯃꯣꯏ ꯋꯥꯔꯤꯁꯦ ꯖꯨꯁꯀꯨꯝꯕ ꯊꯛꯈ꯭ꯔꯦ ꯑꯃꯨꯛꯀ ꯑꯗꯩꯗꯤ ꯑꯇꯣꯞꯄ ꯒꯦꯡ ꯅꯨꯄꯥꯅꯤ ꯅꯨꯄꯤꯅꯤ ꯃꯣꯏ ꯃꯔꯤꯃꯨꯛ ꯂꯥꯛꯑꯦ ꯀꯣꯄꯧꯁꯅꯦ ꯂ ꯃꯣꯏꯁꯦ ꯏꯀꯥꯏꯅꯕ ꯍꯥꯏꯔ ꯀꯋꯔꯈꯤ ꯇꯥꯏꯕꯗꯀꯣ ꯇꯧꯔꯒ ꯑꯃꯨꯛ ꯇꯧꯅꯔꯦ ꯑꯃꯨꯛꯀ ꯅꯨꯄꯥꯅꯤ ꯍꯥꯟ ꯆꯪꯉꯦ ꯑꯗꯩꯗꯤ ꯅꯨꯄꯤ ꯑꯅꯤꯁꯨ ꯑꯃꯨꯛ ꯆꯪꯉꯒꯦ ꯐꯝꯃꯦꯦ ꯆꯔꯨꯛ ꯊꯛꯑꯦ ꯑꯃꯨꯒ ꯃꯣꯏ ꯃꯔꯤꯁꯦ ꯃꯔꯤꯃꯛ ꯎꯝ ꯑꯗꯩꯗꯤꯦ ꯎꯝ ꯌꯦꯉꯦꯏꯆꯣ ꯑꯗꯨꯒꯤ ꯂꯥꯁꯇ ꯅꯨꯄꯤ ꯑꯅꯤꯁꯦ ꯑꯃꯨꯛ ꯂꯥꯛ ꯑ ꯋꯥ ꯍꯥꯏꯐꯅꯤ ꯋꯥꯅꯤꯗꯤ ꯀꯟꯅꯩꯁꯤꯗꯤ ꯏ ꯋꯥ ꯑꯩꯅ ꯅꯥꯀꯟ ꯑꯃꯗ ꯐꯝꯕ ꯃꯣꯏꯅ ꯑꯩꯒꯤ ꯃꯅꯤꯡ ꯍꯥꯟꯅꯗꯤ ꯑꯩꯒꯤ ꯃꯃꯥꯡꯗ ꯐꯝꯒꯦ ꯇꯧꯔꯝꯕ ꯃꯣꯏꯗꯣ ꯅꯨꯡꯁꯥ ꯁꯥꯕꯅꯤ ꯅꯨꯡꯁꯥ ꯁꯥꯕꯅꯤꯅ ꯑꯩꯒꯤ ꯃꯅꯤꯡꯗ ꯑꯃꯨꯛ ꯐꯪꯉ ꯃ ꯃꯣꯏꯅ ꯐꯃꯅꯦ ꯑꯩ ꯎꯗ꯭ꯔꯦꯗꯅ ꯑꯩꯁꯨ ꯑꯁ ꯅꯥꯀꯟꯗ ꯐꯝꯃꯕꯨꯗꯤ ꯑꯃꯨꯛ ꯐꯗꯣꯏꯕ ꯇꯧꯣꯏ ꯑ ꯑꯁ ꯐꯝꯅꯤꯡꯗꯦꯍ ꯂꯣꯏꯔꯒ ꯐꯦꯟꯗꯣ ꯃꯣꯏ ꯂꯧꯈ꯭ꯔꯦꯗꯅ ꯑꯅꯄꯥꯒꯇꯅꯤ ꯃꯅꯤ ꯂꯧ ꯀꯧꯅꯤ ꯑꯩꯒꯤ ꯃꯅꯤꯡꯗꯤ ꯅꯨꯄꯤ ꯑꯅꯤꯗꯣ ꯆꯨꯔꯨꯞ ꯊꯣꯛ ꯀꯠꯄ ꯋꯥꯅꯤꯅ ꯑꯗꯨꯗꯩꯅꯦ ꯎꯝ
ꯅꯨꯄꯤꯅ
ꯏꯅꯦ ꯌꯦꯡꯉ ꯀꯟꯕ ꯃꯥꯅꯤ ꯎꯔꯕꯃꯅꯤꯅꯦ
ꯍꯥ ꯅꯨꯄꯤꯅ ꯑꯃꯨꯛ ꯊꯧꯔꯛꯏꯔꯣꯕ
ꯍꯣꯏ ꯅꯨꯄꯤ ꯑꯩ ꯑꯗꯨꯗꯩꯗꯤꯦ ꯎꯝ ꯋꯥꯈꯜ ꯀꯥꯦ ꯑ ꯌꯧ꯭ꯔꯣꯅꯦꯖꯥꯖ
ꯎꯝ ꯅꯨꯄꯤꯅ ꯊꯛꯄꯗꯤ ꯑꯁ ꯌꯥꯝ ꯐꯥꯎꯔꯝꯃꯤꯍꯦ ꯑꯗꯨꯗꯤ
ꯑꯗꯨꯅꯦ ꯑꯁ ꯌꯥꯝ ꯌꯦꯡꯉꯁꯤ ꯀꯩ ꯐꯥꯎ ꯉꯄꯅꯤꯦ
ꯅꯪꯗꯤ ꯊꯛꯇ꯭ꯔꯣ ꯑꯗꯨꯝꯕ
ꯇꯛꯇ ꯍꯣꯏ ꯃꯔꯝ ꯌꯥꯝꯕ ꯌꯥꯅꯤ ꯌꯥꯝꯅ ꯃꯦꯜꯂꯁꯨꯀꯣ ꯑꯗꯨꯝꯕ ꯇꯧꯕ ꯅꯠꯇꯦ ꯄꯕꯂꯤꯛ ꯇ
ꯁꯤꯀ꯭ꯔꯦꯠꯇꯅꯦꯕ ꯂꯣꯟꯅ ꯂꯣꯟꯅ
ꯑꯦꯁ ꯂꯣꯏꯅꯁꯨ ꯇꯧꯗ꯭ꯔꯦ ꯍꯟꯗꯛ ꯌꯥꯝ꯭ ꯒ꯭ꯌꯥꯟ ꯇꯥꯔꯤꯅꯦꯅ
ꯌꯥꯝ ꯒ꯭ꯌꯥꯟ ꯇꯥꯅ ꯂꯩꯒꯗꯕꯅꯤ ꯅꯨꯄꯤ ꯍꯥꯏꯁꯤꯗꯤ ꯌꯥꯝ ꯂꯦꯝꯅ ꯂꯩꯒꯗꯕꯅꯤ
ꯀꯩꯅꯦ ꯑꯁ ꯃꯁꯥꯗꯤ ꯏꯃꯥꯏꯕ ꯅꯪ ꯈꯪꯗꯣꯏꯅꯦ ꯑꯩꯗꯤ ꯏꯃꯥꯏꯁꯤ ꯊꯕꯛꯒ ꯗ꯭ꯔꯦ ꯏꯃꯥ ꯏꯕ ꯑꯁ ꯌꯦꯡꯕꯗ ꯃꯤꯅꯤꯠꯀꯁꯦ ꯏꯗꯥꯏꯗꯣ
ꯑꯁꯕꯨꯅꯦ ꯑꯁꯁ ꯌꯥꯝꯅꯀꯣ ꯍꯥꯏꯔꯒ ꯀꯩ ꯍꯥꯏꯅꯤ ꯌꯦꯡꯕꯗ ꯐꯖꯗ꯭ꯔꯦ ꯍꯥꯏꯇꯥꯔꯦ ꯋꯥꯅꯦꯦ ꯃ ꯌꯦ
ꯎꯝ
ꯑꯗꯦ ꯆꯃ ꯋꯥꯩꯇꯦꯗꯣ ꯀꯧꯔꯣ ꯑ ꯁꯨꯡ ꯂꯥꯡꯂꯛꯇꯕꯗ ꯎꯗꯕꯩꯔꯥ ꯎꯕꯩꯔꯁꯨ ꯈꯪꯗꯕ
ꯑꯥ
ꯑꯩꯈꯣꯏꯅ ꯕꯨꯄꯤꯤ ꯇꯧꯕ ꯃꯣꯏꯅ ꯃꯣꯏꯁꯨ ꯁꯨꯡ ꯑꯩꯈꯣꯏ ꯃꯅꯤꯡꯒꯤꯗꯤ ꯑꯗꯨꯝ ꯂꯥꯛꯄ ꯃ ꯑꯩꯁꯦ
ꯑꯗꯩꯗꯤ ꯑꯩꯅ ꯀꯔꯤꯝ ꯇꯧꯗꯨꯒ ꯁꯤꯅꯦꯃꯥ ꯑꯃ ꯑꯅꯧꯕ ꯃꯅꯤꯄꯨꯔꯒꯤ ꯑꯃ ꯌꯦꯛꯅ ꯍꯥꯏꯕ꯭ꯔꯥ ꯑꯗꯨ ꯌꯦꯛꯅ ꯌꯦꯛꯅꯕꯤ ꯍꯥꯏꯕ꯭ꯔꯥ ꯌꯦꯛꯅꯕ ꯍꯥꯏꯕ꯭ꯔꯥ ꯑꯃ ꯊꯣꯛꯄꯗꯣ ꯑꯅꯧꯕ
ꯑ ꯑꯣ ꯌꯦꯡꯅꯕꯤ ꯑꯥ
ꯑꯗꯨꯗꯣ ꯁꯞꯁꯀ꯭ꯔꯥꯏꯞ ꯇꯧꯔꯒ ꯌꯦꯡꯊꯣꯛꯄ ꯄꯤꯖꯥ ꯆꯥꯕ ꯁꯤꯟꯕ ꯏꯁꯤ ꯍꯥ ꯃꯩꯅ ꯄꯥꯖ
ꯐꯖꯕꯅꯦ ꯑꯗꯨꯗꯤ
ꯐꯖꯩ ꯅꯪꯁꯨ ꯌꯦꯡꯉꯕꯣ
ꯃ ꯃꯒꯤ ꯌꯦꯦꯉꯦ
ꯎꯝ ꯏ ꯐꯥ ꯄꯥꯔꯠ ꯋꯥꯟ ꯌꯦꯡꯉꯦ ꯄꯥꯔꯠ ꯇꯨ ꯉꯥꯏꯔꯤꯅꯤ ꯉꯁꯥꯏ ꯀꯦꯐꯦꯔꯠ ꯌꯦꯕ ꯏ ꯀꯗ ꯑꯩꯈꯣꯏ ꯑꯉꯥꯡꯅꯤꯅ ꯐꯣꯇꯣ ꯁꯠ ꯇ ꯇ ꯆꯀꯤꯈꯤꯕ ꯎ
ꯀꯣꯏꯕ ꯆꯠꯄ꯭ꯔꯕꯨ ꯁꯤꯅꯦꯃꯥ ꯌꯦꯡꯕ ꯆꯠꯄꯒ ꯆꯞ ꯃꯥꯟꯅꯔꯤꯅꯦ ꯑꯗꯨꯗꯤ
ꯑ
ꯍꯥ
ꯌꯦꯡꯅꯦ ꯏꯊꯟꯗ ꯂꯩꯕꯅꯤ ꯅꯨꯡꯉꯥꯏꯇꯕꯗꯣ
ꯃꯣꯏꯗꯤ ꯃꯣꯏ ꯑꯇꯩꯗꯤꯌꯦ
ꯃꯣꯏꯦ ꯀꯦꯦꯝꯅꯥ ꯅ ꯃꯅꯤ ꯐꯠꯇ ꯅ
ꯑꯁ ꯅꯪꯁꯨ ꯅꯝꯕ ꯌꯥꯗ꯭ꯔꯣ ꯑꯗꯨꯗꯤ
ꯇꯅ
ꯀꯣꯏꯕ ꯆꯠꯂꯒ ꯐꯣꯇꯣ ꯅꯝꯗ꯭ꯔꯗꯤ ꯑꯁ
ꯃꯣꯔꯅꯤꯡ ꯃꯣꯔꯅꯤꯡ
ꯌꯥꯔꯣꯏꯗ
ꯌꯥꯔ ꯌꯥꯔ ꯀ ꯅꯣꯏ ꯁꯧꯒ꯭ꯔꯤ ꯈꯪ꯭ꯔꯣ
ꯑꯩꯈꯣꯏꯔꯣ
ꯑ
ꯑꯩꯈꯣꯏ ꯀꯪꯅꯤꯡꯉꯥꯏ ꯂꯩꯇꯦꯗ
ꯊꯥꯗꯦꯅꯦꯅꯦ ꯀꯩꯕ ꯃꯅꯤ
ꯀꯩ ꯍꯥꯏꯅꯣ
ꯁꯧꯒ꯭ꯔꯤ ꯊꯣꯡꯂꯝꯅꯤ ꯍꯥꯏꯕ ꯅꯣꯏꯗꯣ
ꯑꯣ ꯑꯩꯈꯣꯏꯔꯣ ꯉꯁꯤꯗꯤ ꯁꯧꯒꯤꯔ ꯊꯣꯡꯗꯦ
ꯐ
ꯁꯧꯒ꯭ꯔꯤ ꯊꯣꯡꯗ꯭ꯔꯦꯗ ꯉꯔꯥꯛ ꯉꯁꯥꯏ ꯑꯌꯨꯛ ꯆꯥꯈ꯭ꯔꯕꯗꯨ ꯑꯃꯨꯛ
ꯏꯁꯨ ꯁꯥꯏ ꯌꯥꯒꯅ
ꯍ ꯈꯤꯔꯦ ꯆꯅꯤꯗ꯭ꯔꯦ ꯉꯁꯤꯗꯤꯀꯣ ꯑꯩꯈꯣꯏꯁꯦ ꯈꯥꯃꯦꯟ ꯈꯥꯃꯦꯟ ꯊꯣꯡꯉꯦ ꯑꯗꯨꯒ ꯎꯁꯣꯏ ꯎꯁꯣꯏꯗꯣ
ꯎꯝ
ꯑꯃꯦꯠꯄ ꯇꯧꯔꯅꯤ
ꯑꯥ ꯊꯪꯖꯤꯗ ꯃꯦꯂꯣ
ꯅꯣꯏꯗꯤ ꯆꯥꯕ ꯐꯪꯕ꯭ꯔꯣ ꯍꯧꯖꯤꯛꯀꯥꯟ ꯎꯁꯣꯏꯗꯣ
ꯎꯁꯣꯏ ꯎꯝ ꯎꯝ
ꯑ
ꯆꯥꯕ ꯐꯪꯉꯗꯤ ꯐꯩꯅꯦ
ꯑ
ꯀꯔꯤ ꯃꯇꯧꯅꯣ
ꯅꯪꯅꯤꯡꯉꯍꯦ ꯀꯩꯅꯣ ꯊꯕꯛ ꯌꯥꯝ ꯁꯨꯕ ꯃꯥꯜꯂꯤꯗ ꯊꯕꯛ ꯌꯥꯝ ꯁꯨꯕ꯭ꯔꯣ
ꯆꯨꯗꯦꯗꯣ
ꯁꯨꯕ ꯃꯥꯟꯕ ꯋꯥ ꯉꯥꯡꯗꯕꯗꯨꯗ
ꯌꯥꯝ ꯌꯥꯝ ꯀꯋꯥꯔ ꯑꯣꯏꯇꯥꯗ ꯦ ꯁꯤꯕꯝꯁꯤ ꯆꯗꯕ ꯀꯅꯥ ꯀꯅꯥ ꯂꯩꯒꯦ
ꯑ ꯐꯩ ꯆꯦꯒ ꯐ ꯃꯂꯥꯒ
ꯀꯩꯕ
ꯑꯩꯈꯣꯏ ꯏꯆꯦꯒ
ꯎꯝ
ꯏꯆꯦ ꯈꯪꯈ꯭ꯔꯣ
ꯀꯪꯗꯦ
ꯂꯣꯡꯃꯌꯥꯏꯗꯣ
ꯎ ꯎ
ꯪ ꯉꯝꯃꯤꯅ ꯑꯗꯨꯗꯤ
ꯎꯝ
ꯑꯗꯨꯒ ꯐꯝꯃꯤ ꯅꯪꯒꯤ ꯋꯥꯔꯤ ꯇꯥꯔꯤ ꯑꯗꯨꯒ
ꯎꯝ ꯐꯩ ꯐꯩ ꯇꯕꯤꯌꯨ ꯇꯕꯤ ꯌꯨ
ꯑ
ꯇꯥꯕꯗ ꯅꯨꯡꯉꯥꯏꯈ꯭ꯔꯕ ꯈꯣꯟꯖꯦꯜꯅꯤ
ꯅꯣꯏ ꯈꯣꯟꯖꯦꯜ ꯇꯥꯔ ꯉꯥꯎꯔꯦ ꯍꯥꯏ ꯃꯤ
ꯀꯩꯕ
ꯉꯥꯎꯔꯦ ꯍꯥꯏꯌꯦ ꯅꯪꯒꯤ ꯈꯣꯟꯖꯦꯜꯗꯣ
ꯔ ꯌꯥꯏ ꯀꯣꯜ ꯇꯧꯔꯛꯀꯦ ꯍꯥꯏ ꯎ
ꯇꯨꯝꯃꯝꯗꯥꯏꯗ ꯇꯧꯔꯛꯑꯣ ꯍꯥꯏꯌꯦ ꯇꯨꯝꯃꯝꯗꯥꯏꯗ ꯇꯧꯔꯛꯑꯣ ꯍꯥꯏꯌꯦ
ꯑꯁ ꯃꯥꯏ ꯅꯝꯕꯔꯁꯦ ꯄꯥꯝꯈ꯭ꯔꯦꯗ
ꯑ
ꯇꯨꯝꯃꯝꯗꯥꯏꯗ ꯈꯣꯟꯖꯦꯜꯗꯣ ꯇꯥꯔꯗꯤ ꯈꯔ ꯅꯨꯡꯉꯥꯏꯗꯅ
ꯍꯅꯦ
ꯑꯗꯨꯅꯦ